ꯅ
ꯑ ꯇꯥꯥꯏ ꯇꯥꯔꯦ
ꯎꯝ ꯅꯪ ꯃꯤꯀꯞ ꯊꯣꯛꯂꯛꯄ ꯏꯃꯪ ꯃꯪꯕ ꯃꯥꯜꯂꯦ ꯅ ꯁꯥꯗꯣ
ꯃꯪꯗꯦꯍꯦ ꯅꯪꯅꯤ ꯃꯪꯉꯤꯗ ꯑꯩꯩꯅ ꯅꯠꯇꯦ
ꯆꯠꯂ ꯍꯥꯏ ꯏꯂꯨꯖ ꯂꯣꯏꯗ ꯉꯥꯏꯔꯤꯕ ꯑꯩꯉꯣꯟꯗ
ꯀꯩꯅꯣ ꯇꯧꯋꯦ ꯑꯩꯅ ꯁꯨꯝ ꯈꯟꯕꯗꯅꯦ ꯑꯩꯅ ꯇꯞꯄꯦꯠ ꯇꯞꯄꯦ ꯍꯥꯏꯁꯦ ꯅꯪꯅ ꯇꯞꯅ ꯑꯉꯥꯡꯕ ꯎꯔꯝꯗꯧ ꯃꯥꯜꯂꯦ ꯃꯤ ꯑꯇꯩꯒ ꯁꯥꯟꯅ ꯂꯣꯏ ꯍꯧꯋꯦ ꯍꯥꯏꯕ ꯅꯪ ꯉꯥꯛꯇꯅꯦ ꯇꯞꯄꯤꯁꯦ ꯇꯞꯄꯤꯕꯤꯌꯨ ꯇꯞꯄꯤꯕꯤꯌꯨ ꯍꯧꯖꯤꯛ ꯌꯥꯝ ꯀꯟꯅ ꯇꯞꯄꯕꯨꯗꯤ ꯑꯣꯏꯗꯦ ꯑꯗꯣ ꯈꯔꯗꯤ ꯇꯞꯄꯤ ꯦ ꯃꯌꯥꯝꯗꯩꯗꯤ ꯈꯔꯗꯤ ꯇꯞꯊꯔꯦ ꯅꯪꯅ
ꯑꯩ ꯐꯣꯇꯣ ꯊꯥꯔꯛꯀꯦ ꯉꯔꯥꯡꯒꯤ ꯌꯦꯡꯕ ꯚꯥꯏ
ꯑꯧ ꯐꯣꯇꯣ ꯊꯥꯔꯛꯑꯗꯤ ꯑꯩꯗꯤ ꯀꯩꯅꯣ ꯌꯥꯗꯧ ꯃꯥꯟꯗꯦ ꯍꯧꯖꯤꯛ ꯌꯦꯡꯕꯗꯤ ꯉꯍꯥꯛ ꯑꯁꯤ ꯂꯣꯏꯔꯒ ꯌꯦꯡꯉꯁꯤ
ꯀꯩꯒ
ꯇꯞꯄꯦꯅ ꯂꯧꯈꯣꯁꯨ ꯈꯔ ꯑꯗꯨꯅ ꯑꯩꯅ
ꯑꯦ ꯁꯦꯀꯦꯟ ꯑꯃ ꯑꯅꯤ ꯐꯠꯂꯝ ꯌꯦꯡꯕꯗꯤ ꯌꯥꯅꯤꯍꯦ
ꯍꯣꯏ ꯍꯣꯏ ꯏꯅꯦꯅꯦ ꯊꯥꯔꯛꯑꯣ ꯊꯥꯥꯛꯔꯛꯑꯣ ꯑꯦ ꯑꯗꯣ ꯕꯦꯛꯁꯤꯅꯗꯤ ꯌꯥꯔꯣꯏꯌꯦ
ꯀꯩꯒꯤꯦ ꯑꯩꯗꯤ ꯕꯦꯦꯛ ꯆꯠꯂꯦ
ꯑ ꯑ ꯐꯥꯏꯩꯅ
ꯅꯈꯤꯇꯪꯕ ꯍꯦꯛ ꯆꯠꯄ ꯌꯥꯗꯕ꯭ꯔꯥ
ꯃ ꯑꯥꯎꯊꯦ ꯅꯍꯅ ꯍꯥꯁꯔꯅꯤꯅ ꯍꯥꯏꯁ ꯎꯝ
ꯑꯃꯗꯤ ꯊꯥꯈꯤꯕꯅꯤ ꯚꯥꯏ ꯌꯦꯡꯉꯣꯂ ꯀꯩꯅꯣꯗ ꯀꯔꯤ ꯀꯔꯤ ꯈꯔ ꯃꯅꯨꯡ ꯆꯪꯁꯤꯟꯕ ꯂꯝꯗꯣ ꯆꯔꯥꯡꯄꯥꯥꯠ
ꯁꯤꯜꯄꯤ ꯀꯩꯅꯣꯍꯣꯏꯗ ꯂꯟꯆꯦꯟꯕꯤ ꯍꯣꯏꯗ
ꯎꯝ
ꯆꯔꯥꯡꯒꯤ ꯄꯥꯠꯇ ꯅꯨꯄꯥ ꯃꯌꯨꯝ ꯅꯨꯡꯉꯥꯏꯍꯧꯕ꯭ꯔꯥ
ꯀꯩꯁꯨ ꯅꯨꯡꯉꯥꯏꯕ ꯑꯣꯏꯗꯦ
ꯑ
ꯅ ꯄꯥꯜ ꯑꯗꯨ ꯈꯪꯗꯦꯗꯨꯗꯤ ꯅꯨꯄꯥ ꯃꯌꯨꯝꯅ ꯈꯔ ꯁꯥꯐꯔꯗꯤ ꯑꯩꯈꯣꯏꯗꯤ ꯃꯤꯗꯜ ꯑꯣꯏꯗꯕꯅꯦꯕ ꯂꯋꯔ ꯑꯣꯏꯕꯅꯦꯕ
ꯎꯝ ꯀꯔꯤ ꯀꯔꯤ ꯍꯣꯠꯅꯔꯤꯒꯒꯦ ꯃꯥꯏ ꯅꯨꯄꯥꯗꯤ
ꯆꯦꯛ ꯁꯨꯏ ꯍꯥꯏꯕꯅꯤ
ꯐꯔꯒ ꯐꯖꯅ ꯍꯣꯠꯅꯃꯤꯟꯅꯔꯗꯤ ꯐꯩꯗ ꯑ
ꯑꯩꯁꯦ ꯑꯩꯈꯣꯏꯆꯦꯗꯒꯤ ꯐꯨꯔꯤꯠ ꯂꯧꯕ ꯆꯠꯂꯨꯏꯕ ꯑꯩꯈꯣꯏ ꯃꯃꯥꯡꯒꯤꯅꯦ ꯑꯃ ꯂꯩꯕꯗꯣ ꯀꯦꯛ ꯁꯥꯕꯗꯣ ꯆꯦ ꯐꯨꯔꯠ ꯂꯧꯕ ꯆꯠꯂꯨꯦꯕ ꯑꯗꯨ ꯍꯜꯂꯛꯄꯁꯤꯗꯅꯦ ꯂꯩꯀꯥꯏ ꯃꯤ ꯉꯥꯡꯅꯍꯧꯔꯤꯅꯦ ꯍꯥꯏꯕ ꯑ ꯑꯃꯨꯛꯅ ꯏꯟꯖꯤꯅꯤꯌꯥꯔ ꯇꯝꯃꯤ ꯍꯥꯏ ꯑꯃꯨꯛꯅ ꯗꯣꯛꯇꯔ ꯇꯝꯃꯤ ꯍꯥꯏ ꯑꯗꯨꯒ ꯆꯦꯛꯁꯨ ꯂꯩꯔꯝꯃꯦ ꯈꯣꯠꯂꯦꯒ ꯇꯧꯔꯒ ꯉꯥꯡꯅꯍꯧꯔꯤꯅꯦ ꯍꯥꯏꯕ ꯑꯩꯗꯣ ꯑꯗꯨꯝ ꯈꯣꯡꯅ ꯆꯠꯂꯒ ꯈꯣꯡꯅ ꯍꯜꯂꯛꯑꯦꯕ ꯑꯗꯨꯒꯤ ꯑꯗꯨꯝ ꯃꯣꯏ ꯋꯥꯔꯤꯗꯣ ꯈ ꯈ ꯈ ꯈ ꯑꯗꯨꯝ ꯇꯥꯕꯗꯣ
ꯃꯤꯗꯤ ꯑꯗꯨꯝ ꯉꯥꯡꯅ ꯆꯅꯤꯡꯕꯅ ꯑꯗꯨꯃꯥꯏꯅ
ꯎꯝ ꯉꯔꯥꯡ ꯏꯕꯦꯝꯃ ꯑꯁꯤꯒꯤ ꯐꯤꯁꯦ ꯆꯥ ꯍꯩꯖꯤꯜꯂꯤꯅꯤꯅꯦ ꯆꯥ ꯌꯦꯟꯕ ꯅꯨꯄꯤꯅ ꯑꯗꯨꯕꯨ ꯑꯩꯈꯣꯏ ꯃꯥꯅ ꯑꯩꯉꯣꯟꯗ ꯉꯥꯡꯕ ꯃꯇꯨꯡ ꯃꯅꯥꯎ ꯂꯩꯔꯣꯏ ꯍꯥꯏꯕ
ꯎꯝ ꯀꯅꯥꯅꯅꯣꯅꯦ ꯑꯩꯒꯤ ꯑꯩꯅ ꯏꯅꯝꯃ ꯑꯗꯩ ꯋꯥꯔꯤ ꯏꯜꯂꯛꯑꯒ ꯔꯨꯁꯤ ꯄꯥꯝꯁꯅ ꯑꯣ ꯇ꯭ꯋꯤꯡꯀꯜꯅ ꯇ꯭ꯋꯤꯡꯀꯜꯅ ꯇ꯭ꯋꯤꯡꯀꯜꯅ ꯆꯥꯅꯤ ꯛ ꯁꯠꯂ ꯍꯩꯖꯤꯜꯂꯛꯄꯗꯣ ꯑꯅꯤꯔꯛ
ꯑꯗꯨꯃꯛꯅꯤ ꯇꯧꯔꯤꯁꯦ ꯉꯔ
ꯑꯩꯒꯤ ꯀꯩꯅꯣ ꯍꯒ ꯅꯖꯕꯗ
ꯎ
ꯃꯥꯁꯨ ꯅꯨꯡꯉꯥꯏ ꯆꯥꯛ ꯌꯦꯟꯕꯤꯗꯨꯁꯨ ꯅꯨꯡꯉꯥꯏ ꯖꯔꯝꯃ ꯑꯣꯏꯗꯣꯏ
ꯎꯝ ꯎꯝ ꯀꯩꯁꯨ ꯀꯥꯏꯗꯦ ꯀꯩꯁꯨ ꯀꯥꯏꯗꯦ ꯐꯗꯤ ꯑꯃ ꯇꯧꯕꯤꯔꯛꯑꯣ ꯅꯍꯥꯟ ꯐꯗꯤ ꯂꯧꯔꯒ ꯍꯥꯏꯐꯦꯠꯇꯪ ꯊꯣꯛꯑꯒ ꯍꯜꯂꯛꯑꯦ
ꯑ
ꯍꯝ
ꯇꯕ꯭ꯔꯣ
ꯀꯩ ꯍꯥꯏꯥꯏꯅ
ꯂꯥꯎꯔꯛꯇ꯭ꯔꯣ
ꯑꯃꯒ ꯆꯥꯔꯛꯑꯦꯕꯀꯣ ꯑꯃꯒ ꯄꯤꯌꯣ ꯍꯥꯏꯅꯤꯡꯕꯅꯦ ꯑꯗꯣ ꯍꯥꯏꯊꯕꯤꯍꯜꯂ
ꯏ ꯀꯥꯏꯁꯤꯗꯅ ꯍꯔ ꯇ꯭ꯔꯥ
ꯎꯝ
ꯑꯗꯨꯗꯤ ꯅꯣꯏ ꯃꯩ ꯃꯅꯥꯥꯡꯁꯦ ꯐꯝꯖꯤꯜꯂꯒ ꯅꯣꯏ ꯃꯥꯗꯩ ꯂꯧꯍꯟꯗꯧꯅꯦ
ꯑꯩꯈꯣꯏ ꯃꯥ ꯆꯠꯇꯦ ꯑꯩꯈꯣꯏ ꯄꯥꯏꯕꯥꯏꯅ ꯆꯠꯂꯦ
ꯑꯥ
ꯑꯩꯈꯣꯏ ꯃꯥ ꯆꯠꯂꯝꯃꯗꯣꯏꯅ ꯑꯩ ꯍꯣ ꯌꯥꯕ ꯑꯩꯈꯣꯏ ꯑ ꯌꯨꯝ ꯑꯗꯣ ꯑꯉꯥꯡ ꯂꯩꯕꯅꯦ ꯌꯥꯔꯣꯏꯗꯕ
ꯁꯨꯃꯥꯍꯗꯤ ꯇꯟꯗꯕꯅꯦ ꯍꯥꯏꯕ ꯍꯥꯏꯕꯅꯦ ꯍꯥꯏꯕ
ꯎ ꯍꯥꯥꯟꯅꯨꯕꯤ ꯃꯧ ꯍꯥꯏꯔꯦꯗꯅ ꯈꯨꯃꯥꯏ
ꯃꯥꯅꯦ ꯃꯣꯏꯗꯤꯅꯦ ꯀꯩ ꯍꯥꯏꯇꯥꯔꯦ ꯃꯆꯥ ꯃꯁꯨꯖꯅꯤꯡꯕꯒꯤꯗꯅ ꯀꯥꯏꯗꯕꯅꯤ ꯑꯇ ꯆꯥꯅꯅꯨꯡ ꯁꯤꯃꯟꯗꯅ ꯃꯣꯏ ꯆꯥꯗꯧ ꯅꯠꯇꯕ ꯑꯗꯨꯁꯨ ꯃꯆꯥ ꯄꯖ ꯇꯅꯦꯕ
ꯎꯝ ꯑꯩꯅ ꯈꯜꯂꯤꯅꯦꯀꯣ ꯑꯁ ꯃꯣꯏ ꯍꯥꯟꯅ ꯀꯩꯅꯣꯒ ꯄ꯭ꯂꯥꯎꯒ ꯄꯣꯠꯛꯏꯗꯣ ꯃꯣꯏ ꯆꯥꯗꯒꯤ ꯄꯣꯠꯛꯏꯖꯥꯠꯅꯤ ꯈꯜꯂꯤ ꯈꯔꯥ
ꯎꯝ
ꯑꯩꯗꯣ ꯑꯗꯨꯒꯨꯝꯕꯗꯣ ꯑꯝꯇ ꯆꯠꯇꯅꯤꯅ ꯀꯃꯥꯏ ꯀꯃꯥꯏꯅ ꯇꯧꯏꯤ ꯈꯣꯠꯂꯤꯗꯣ ꯈꯪꯗꯦꯗꯅ ꯑꯩꯈꯣꯏꯁꯨ ꯑꯗ ꯑꯅꯤ ꯄꯣꯔꯛ ꯑꯍꯨꯝ ꯄꯣꯔꯛ ꯍꯥꯏꯗꯣꯏꯅꯦ ꯆꯠꯈꯤꯕꯁꯤꯅ ꯍꯥꯏꯗ꯭ꯔꯣ ꯅꯣꯏꯗꯤ
ꯍꯥꯏ
ꯑꯗꯨꯅꯤ ꯍꯥꯏꯅꯕꯅꯤ
ꯑꯗꯒꯤ ꯑꯗꯨꯝ ꯃꯤꯒꯤꯗ ꯑꯣꯏꯔꯗꯤ ꯈꯪꯗ꯭ꯔꯦ ꯑꯗ ꯑꯩꯈꯣꯏꯒꯤ ꯈꯔ ꯅꯛꯅꯕ ꯑꯣꯏꯔꯗꯤ ꯑꯩꯈꯣꯏ ꯃꯥꯅ ꯃꯌꯥꯝ ꯃꯌꯥꯝ ꯄꯨꯔꯛꯀꯗꯣꯏ
ꯎꯝ ꯃꯔꯤ ꯃꯇꯥꯒꯨꯝꯕ ꯑꯣꯏꯗꯤ ꯄꯂꯛꯇꯣꯏꯅꯦ
ꯎꯝ
ꯑꯩꯈꯣꯏꯁꯨ ꯊꯪꯅꯕꯒꯤ ꯄ꯭ꯂꯥꯎ ꯍꯥꯟꯕ ꯆꯠꯄꯗꯣ ꯆꯠꯂꯦꯕꯀꯣ ꯑꯩꯗꯣ ꯑꯩꯈꯣꯏ ꯃꯥꯅ ꯀꯥꯏꯅ ꯅꯪꯕ ꯂꯥꯎꯕ ꯄꯨꯔꯛꯑꯣ ꯉꯝꯇ ꯄꯨꯣꯔꯛꯇꯦꯕ ꯑꯩꯗꯣ ꯍꯥꯏꯌ ꯌꯥꯝ ꯇꯟꯕꯗꯣ
ꯎꯝ ꯃꯣꯏꯗꯣ ꯃꯣꯏ ꯃꯁꯥꯅ ꯈꯪꯅ ꯄꯤꯔꯛꯀꯗꯕꯅꯦꯗꯣ
ꯏꯕꯦꯝꯕ ꯃꯣꯏꯐꯧ ꯆꯥꯀꯣꯟ ꯅꯠꯇꯦ ꯆꯠꯂꯨ ꯌꯥꯝ ꯊꯤꯖꯤꯠ ꯅꯥꯖꯤꯠꯀꯤ ꯇꯥꯏꯞꯇ ꯇꯧꯋꯦ ꯍꯥꯏꯕ
ꯀꯣꯟꯅꯗꯅꯀꯣ ꯑꯗꯨꯝ ꯃꯣꯏ ꯀꯣꯟꯅꯅꯕ ꯁꯤꯟꯒꯗꯕꯅꯦ ꯑꯗꯨꯒꯨꯝꯕꯗꯨꯗꯤ
ꯑꯗꯣ ꯀꯣꯟꯅꯗꯕꯁꯦ ꯀꯣꯟꯅꯗꯕꯗꯤ ꯅꯠꯇꯦꯕ ꯂꯣꯠꯁꯟꯅꯕꯤꯗꯣ
ꯎꯝ ꯑꯗꯨꯒ ꯄꯨꯝꯍꯟꯕꯗꯣ
ꯎꯝ
ꯇ ꯇꯀꯨ ꯅ ꯇꯧꯗ ꯇꯖꯒꯦꯗꯦ ꯑꯩꯗꯤ ꯃꯥ ꯌꯥꯝ ꯌꯦꯡꯉꯦꯕ ꯑꯗꯨ ꯃꯥꯅ ꯇꯧꯕꯅꯦ
ꯎꯝ
ꯉꯥꯏꯦ ꯂꯣꯏ ꯍꯟꯣꯛꯄꯗꯣ ꯃꯤꯅ ꯄꯤꯉ ꯍꯥꯏꯦ ꯀꯥꯟꯕꯤꯗ꯭ꯔꯒ
ꯍꯥꯏꯗꯤ ꯃꯣꯏꯗ ꯃꯣꯏꯒꯤ ꯇꯧꯔꯤꯗꯣ ꯀꯔꯤ ꯍꯥꯏꯅꯤ ꯌꯥꯝꯅ ꯐꯖꯅ
ꯀꯨꯏꯔꯕ ꯃꯥꯅ ꯑꯩꯈꯣꯏ ꯌꯨꯇꯨꯕꯔ ꯃꯌꯥꯝ ꯃꯌꯥꯝ ꯍꯧꯖꯤꯛ ꯌꯨꯇꯨꯕꯔ ꯃꯁꯤꯡ ꯊꯤꯉꯝꯗ꯭ꯔꯦꯗꯅ ꯊꯥꯏꯅ ꯌꯨꯇꯨꯕꯔꯗꯣ ꯀꯩꯅꯣ ꯇꯧꯗ꯭ꯔꯤꯀꯥꯟꯗ ꯈꯔ ꯊꯣꯛꯂꯛꯄ ꯍꯧꯗ ꯉꯥꯏ ꯀꯥꯟꯗ ꯃꯣꯏ ꯊꯣꯛꯂꯛꯄꯅꯦꯕ
ꯎꯝ ꯃꯣꯏꯗ ꯍꯣꯡꯕꯗꯣ ꯈꯪꯕ꯭ꯔꯥ ꯍꯥꯏꯕꯗꯤ ꯍꯩꯍꯩꯗꯨꯕꯨ ꯁꯤꯃ ꯐꯖꯩ ꯍꯥꯏꯕ ꯑꯝꯇ ꯂꯧꯈꯠꯅꯤꯡꯉꯥꯏ ꯌꯥꯎꯗꯦꯕ
ꯀꯩ ꯐꯖꯕꯥꯕ
ꯎꯝ ꯁꯤꯃ ꯐꯖꯅ ꯇꯧꯏꯤ ꯍꯥꯏꯕ ꯑꯃ ꯂꯧꯈꯠꯅꯤꯉꯥꯏ ꯑꯝꯇ ꯌꯥꯎꯗꯕꯗꯣ ꯑꯣꯏ ꯍꯥꯏꯕ ꯍꯣꯡꯗ ꯌꯥꯗꯕꯩ ꯍꯣꯡꯕ ꯌꯥꯝ ꯃꯥꯜꯂꯦ ꯍꯥꯏꯕ
ꯎꯝ ꯂꯩꯇꯕꯁꯤꯗꯤ ꯌꯥꯅ ꯌꯥꯅꯕ ꯑꯥꯗꯨ ꯉꯥꯠꯇꯅꯤ
ꯅꯨꯄꯥ ꯃꯌꯨꯝꯗ ꯀꯩꯁꯨ ꯌꯥꯝ ꯂꯩꯇꯕꯗꯤ ꯅꯠꯇꯦꯕꯀꯣ ꯑꯗꯨ ꯀꯦꯛꯇꯣ ꯈꯪꯕ꯭ꯔꯥ ꯕꯦꯟꯇꯣ ꯀꯦꯛ ꯑꯅꯤ ꯂꯣꯟ ꯈꯠꯅꯕꯩ ꯇꯥꯏꯞꯇ ꯇꯧꯔ ꯄꯣꯔꯛꯏꯅꯦ ꯍꯥꯏꯕ
ꯎꯝ ꯄꯤꯛꯁꯛ ꯄꯤꯛꯅ
ꯍꯣꯏ ꯑꯗꯨ ꯃꯃꯥꯟꯅꯕꯤ ꯃꯌꯥꯝꯗꯣ ꯀꯃꯥꯏꯅ ꯆꯥꯗꯣꯏꯅꯣꯕ ꯃꯃꯥꯟꯅꯕꯤ ꯂꯣꯏ ꯆꯠꯈꯤꯕ ꯉꯥꯏꯔ ꯀꯛꯏꯅꯤ ꯑꯗꯨ ꯃꯣꯏ ꯏꯃꯨꯡ ꯈꯇꯪꯐꯥꯎ ꯆꯥꯕ ꯀꯣꯟꯅꯔꯣꯏ ꯍꯥꯏꯕ ꯑꯩ ꯑꯗꯨꯝ ꯑꯩ ꯆꯥꯔꯔꯣꯏꯒꯦ ꯍꯥꯏꯔ ꯑꯗꯨꯝ ꯍꯂꯑꯦ
ꯃꯃꯥꯟꯅꯕꯤ ꯀꯥ ꯃꯤꯗꯤ ꯀꯩꯅꯣ ꯇꯧꯅꯩ ꯃꯃꯥꯟꯅꯕꯤ ꯉꯥꯏꯈꯣ ꯉꯥꯏꯈꯣ ꯆꯠꯈꯤꯅꯨ ꯆꯠꯈꯤꯅꯨ ꯍꯥꯏꯅꯩꯌꯦ ꯃꯥꯗꯤ ꯆꯠꯈꯤꯕ ꯂꯣꯏꯕ ꯉꯥꯏꯔ ꯀꯛꯑꯕ ꯑꯗꯨ ꯐꯔꯦꯗ ꯌꯥꯅ ꯌꯥꯅꯕ ꯀꯩꯗꯧꯔꯨꯅꯦꯒꯦ ꯂꯨꯍꯣꯡꯉꯥ ꯁꯦꯟ ꯄꯨꯊ ꯍꯧꯔꯥ ꯍꯧꯗꯣꯏ ꯃꯣꯏꯕꯥꯅꯤ ꯋꯥꯍꯧꯗꯣꯏ ꯁꯔꯨꯛꯄꯨꯗꯤ
ꯑꯗꯨꯒꯅꯦ ꯈꯪꯉꯕ ꯃꯤ ꯃꯃꯥꯟꯅꯕꯤ ꯂꯩꯔꯤꯉꯩꯗꯨꯗꯅꯦ ꯈꯪꯕ꯭ꯔꯥ ꯃꯝ ꯃꯣꯏ ꯀꯩꯅꯣꯅ ꯃꯅꯥꯎꯄꯤꯅ ꯀꯦꯛ ꯀꯛꯅꯕꯦ ꯍꯥꯏꯕ ꯉꯥꯏꯈꯣ ꯏꯃꯥꯟꯅꯕꯤꯈꯩ ꯆꯠꯈꯤꯁꯅꯨ ꯑꯗꯨ ꯀꯛꯁꯦ ꯍꯥꯏꯔꯏꯅꯦ ꯍꯥꯏꯕ
ꯍꯝ ꯑꯪꯅ ꯇꯥꯍꯧꯔꯕ ꯃꯣꯏ ꯉꯥꯡꯅꯕꯗꯣ
ꯃꯤ ꯃꯥꯥꯟꯇꯣꯞ ꯃꯌꯥꯏꯗꯅꯦ ꯃꯥ ꯉꯥꯡꯉꯤꯗꯣ ꯀꯩꯅꯣ ꯑꯦ ꯑꯗꯨ ꯃꯃꯥꯟꯅꯕꯤꯒꯤ ꯄꯨꯄꯨ ꯍꯣꯏ ꯍꯣꯏ ꯏꯃꯥꯟꯅꯕꯤꯒ ꯄꯨꯄꯨ ꯍꯧꯒꯠꯂ ꯆꯠ ꯀꯔꯤꯅ ꯍꯥꯏꯕ ꯑꯗꯨꯝ ꯃꯊꯪ ꯃꯊꯪ
ꯀꯩꯅꯣ ꯃꯥꯥ ꯉꯥꯎꯔꯖꯥꯠꯂ
ꯋꯥꯒ ꯋꯥꯁꯤꯜꯂꯛꯄꯁꯤꯗ ꯉꯥꯎꯁꯤꯜꯂꯛꯄ꯭ꯔꯥ ꯀꯩꯅꯣꯝ ꯇꯧꯈ꯭ꯔꯦꯕ
ꯎꯝ ꯅꯨꯡꯉꯥꯏ ꯃꯤꯅ ꯇꯥꯔꯒ ꯌꯥꯅꯗꯕ
ꯉꯥꯏꯍꯥꯛ ꯂꯩꯔꯛ ꯀꯛꯁꯦ ꯉꯜꯂꯤ ꯈꯣꯠꯂꯤ ꯍꯥꯏꯁꯨ ꯌꯥꯏꯗꯅ
ꯎꯝ
ꯃꯤ ꯃꯤ ꯃꯤ ꯃꯌꯥꯝꯁꯦ ꯑꯝꯇ ꯆꯠꯈꯤꯁꯅꯨꯅ ꯍꯥꯏꯅꯦꯕ
ꯍꯩꯍꯩ ꯃꯥ ꯑꯊꫭꯝꯅꯥ
ꯃꯩꯅꯤꯀꯣ ꯑꯗꯩꯩ ꯉꯔꯥꯡꯖꯨ ꯆꯠꯂꯣ ꯆꯠꯂꯣ ꯇꯥꯜꯂꯛꯏꯅꯦ ꯍꯥꯏꯕ ꯕꯥ
ꯉꯔꯥꯡꯁꯨ
ꯎꯝ ꯅꯨꯡꯗꯥꯡꯒꯤ ꯀꯩꯅꯥ ꯊꯤꯟ ꯆꯠꯄꯗꯣ
ꯅꯣꯏ ꯑꯥ ꯀꯩꯅꯣꯗꯒꯦ ꯅꯨꯄꯥꯥꯃꯌꯨꯗꯒꯤ
ꯎꯝ
ꯐ ꯐꯩ ꯐꯩ
ꯃꯣꯏ ꯇꯥꯃꯣ ꯃꯕꯥꯅꯤ ꯁꯠ ꯁꯠ ꯂꯩꯃꯤꯟꯅꯅꯤꯡꯉꯕ ꯀꯔꯤꯅꯣ ꯈꯪꯗꯦ
ꯍꯦꯁ ꯍꯦꯔꯥ ꯅꯪꯁꯨ ꯋꯥꯔꯤ ꯁꯥꯟꯅꯕꯝꯁꯤꯗ ꯊꯙꯅ ꯍ ꯀꯥꯏ ꯀꯥꯏꯁ
ꯀꯥꯎꯔꯤꯅꯦ ꯑꯩ ꯋꯥꯔꯤ ꯁꯅꯁꯤ ꯆꯨꯝꯅꯩ ꯀꯣꯜꯗꯨꯅꯦ ꯂꯩꯅꯦꯕ ꯉꯥꯏꯍꯥꯛꯇꯪ
ꯎꯝ
ꯑꯣ ꯍꯣꯏ ꯀꯛꯄ ꯌꯥꯔꯔꯣꯏꯅꯦ ꯋꯥꯋꯥꯥꯏꯇ ꯌꯥꯝ
ꯑꯩꯁꯤꯡꯕꯨ ꯀꯥꯏꯕ ꯋꯥ ꯅꯠꯇꯦꯅ ꯏꯆꯝ ꯁꯝꯅ ꯁꯨꯝ ꯍꯥꯏꯕꯅꯤ ꯅꯠꯇ꯭ꯔꯥ
ꯑ ꯌꯥꯁꯦꯝꯕ ꯋꯥꯟ ꯂꯩꯁꯥꯕꯤ ꯈꯔ ꯑꯍꯟ ꯑꯃꯁꯨ ꯂꯩꯍꯧꯋꯦ ꯃꯣꯏ ꯅꯨꯄꯥꯗꯨ ꯃꯆꯦꯔ ꯈꯪꯗꯦ ꯌꯥꯝ ꯑꯗꯨꯝ ꯑꯍꯟ ꯑꯣꯏꯁꯜꯂꯦ
ꯃꯣꯏ ꯃꯣꯏꯕꯥꯅꯤꯅ ꯆꯍꯤ ꯀꯌꯥꯃꯨꯛ ꯀꯌꯥꯃꯨꯛꯀꯤ ꯆꯥꯡꯅꯕ ꯂꯨꯍꯣꯡꯉꯤꯕ ꯑꯅꯤꯁꯦ
ꯎꯝ ꯅꯨꯄꯤꯗꯣ ꯀꯨꯟ ꯃꯉꯥ ꯑꯣꯏꯔꯒꯅꯤ ꯑꯗꯨꯩ ꯅꯨꯄꯥꯗꯨꯁꯨ ꯀꯨꯟ ꯃꯉꯥꯔꯒꯅꯤ ꯃꯣꯏ ꯕꯦꯠꯁꯅꯦ ꯍꯥꯏꯕꯅꯤ
ꯃꯣꯔꯅꯤ ꯌꯦꯡꯉꯣꯔꯤꯅꯦ ꯑꯗꯨꯗꯤ
ꯎꯝ ꯀꯨꯟꯃꯔꯤ ꯅꯠꯇ꯭ꯔ ꯀꯨꯟꯃꯉꯥ ꯁꯨꯃꯥꯏ ꯑꯣꯏꯅ
ꯎꯝ ꯐꯔꯅ ꯉꯅ ꯄ ꯄꯊꯣꯛꯄꯅ
ꯐꯔꯦ ꯍꯌꯦꯡ ꯄꯨꯟꯅ ꯀꯥꯞꯃꯤꯟꯅꯅꯕ ꯎ
ꯁꯤꯕ ꯃꯁꯤꯡ ꯑꯗꯨꯗꯤ ꯀꯄꯣꯏ ꯍꯧꯖꯤꯛ ꯑꯣꯏꯕ ꯑꯅꯤꯃꯛ ꯐꯦꯟ ꯗꯥꯥꯟꯕ ꯍꯣꯠꯅꯕ ꯉꯝꯕ ꯃꯇꯝ ꯌꯧꯔꯤ ꯀꯩꯅꯣ ꯑꯗꯨꯗꯤ ꯍꯣꯠꯅꯕ ꯌꯥꯔꯦ ꯄꯨꯟꯅ ꯄꯨꯟꯁꯤꯜꯂꯒ
ꯍꯣꯏ ꯑꯗꯨꯕꯨꯗꯤ ꯑꯃꯗꯨꯁꯨ ꯆꯦꯛ ꯁꯨꯕ ꯆꯠꯂꯦ ꯍꯥꯏꯕꯅꯤ ꯑꯃꯗꯨꯁꯨ ꯑꯣꯖꯥꯗꯤ ꯑꯣꯏꯕꯅꯤ ꯄ꯭ꯔꯥꯏꯚꯦꯠ ꯁ꯭ꯀꯨꯜ ꯑꯝꯗ
ꯀ꯭ꯂꯥꯁ ꯀꯌꯥꯐꯧꯀꯤ ꯇꯥꯛꯏꯕ
ꯑꯉꯥꯡ ꯃꯆꯥꯒꯤ ꯏꯟꯇꯔꯥꯏꯝꯁꯀꯤ ꯀꯩꯒꯤ
ꯎꯝ
ꯑꯗꯣ ꯑꯁ ꯑꯃꯨꯛ ꯅꯥꯔꯛꯄ ꯅꯠꯇ꯭ꯔꯒꯅ ꯊꯧꯗꯣꯛ ꯋꯥꯊꯣꯛ ꯑꯃ ꯇꯧꯕ ꯃꯇꯝꯗꯣ ꯄꯨꯊꯗꯣꯏꯅꯦ ꯈꯪ꯭ꯔꯥ ꯃꯣꯏꯅ ꯇꯥꯜꯂꯤ ꯁꯦꯟꯗꯨꯗ ꯀꯣꯏꯗꯣꯏ ꯅꯠꯇꯦ ꯍꯥꯏꯕ
ꯑꯗꯨꯃꯗꯤꯤ ꯄꯣ ꯄꯝꯁꯤ ꯊ ꯈꯪꯒ
ꯅꯨꯨꯄꯥ ꯅꯠꯇ꯭ꯔꯒ ꯃꯤ ꯅꯥꯔꯛ ꯌꯦꯂꯛꯄꯦꯛ ꯌꯥꯎꯕꯗꯨ ꯃꯣꯏ ꯃꯣꯏ ꯄꯩꯁꯥꯗꯨꯗꯤꯅꯦ ꯀꯣꯟꯅꯗꯧꯕ ꯄꯩꯁꯥ ꯅꯠꯇꯦꯕ ꯁꯤꯖꯤꯟꯅꯐꯝꯐꯝ ꯈꯪꯗꯧꯕ ꯄꯩꯁꯥ ꯅꯠꯇꯦꯕ ꯑꯗꯨꯅ ꯑꯗꯨꯝ ꯄꯨꯊꯈꯤꯗꯣꯏꯅꯦ
ꯑꯗꯣ ꯀꯩꯅꯣ ꯇꯧꯗꯣꯏꯅꯤꯗ ꯍꯥꯏꯗꯤ ꯑꯔꯩꯕ ꯃꯤꯅ ꯌꯥꯝ ꯌꯥꯝ ꯇꯧꯔꯁꯨꯀꯣ ꯅꯍ ꯍꯥꯏꯗꯣ ꯃꯁꯛ ꯊꯣꯛꯅ ꯇꯧꯗ ꯑꯗꯣ ꯂꯩꯇꯕꯒꯤꯗꯤ ꯑꯗꯨꯝ ꯌꯥꯅ ꯌꯥꯅꯕ ꯀꯣꯟꯅꯅꯕꯗꯤ ꯁꯤꯟꯕꯅꯦꯕ ꯍꯦꯛꯇ ꯅꯅ ꯃꯤꯕꯨꯣ ꯍꯤꯡꯒꯣꯟꯗ ꯁꯨꯅꯔꯁꯨ ꯄꯩꯁꯥꯗꯤ ꯍꯩꯅꯗꯤ ꯄꯥꯏꯕ ꯑꯗꯨꯝ ꯂꯩ ꯁꯤꯡꯉꯗꯤ
ꯍꯣꯏꯣꯏ ꯅꯪ ꯇꯧꯔꯗꯤ ꯏꯄꯥꯥꯏꯗ ꯄꯥꯏꯗꯧꯕ ꯅꯠꯇ꯭ꯔꯥ ꯅꯪꯅꯕꯨ ꯇꯧꯔꯗꯤ ꯏꯄꯥꯥꯏꯗ ꯄꯥꯏꯗꯧꯕ ꯅꯠꯇ꯭ꯔ ꯄꯨ꯭ꯔꯥ
ꯈꯪꯗꯦ ꯑꯩꯗꯤ ꯄꯥꯏ ꯑꯗꯨꯝ ꯃꯥꯜꯂꯤꯉꯣ
ꯅꯪꯕꯨꯗꯤ ꯄꯥꯏꯒꯅꯤꯍꯦ
ꯄꯥꯏꯕ ꯄꯥꯏꯗꯕꯗꯤ ꯈꯪꯗꯦ ꯑꯥꯎ